ꯇꯥꯔꯔꯕꯣ
ꯇꯥꯔꯦ ꯇꯥꯔꯦ
ꯐꯤꯂꯝ ꯀꯟꯅ ꯌꯦꯡꯉꯤ ꯆꯟꯇꯣꯝꯕꯤ ꯍꯧꯁꯦ ꯀꯅꯥ ꯀꯨꯝꯕꯤ ꯀꯪꯕ꯭ꯔꯥ ꯍꯦꯔꯣꯗꯨꯁꯨ ꯈ꯭ꯋꯥꯏ ꯄꯛꯇꯕ ꯅꯤꯔꯃꯜ ꯀꯥꯡꯖꯝ ꯑꯃꯅ
ꯀꯩꯁ ꯅ ꯌꯦꯡꯁꯤꯔꯥ ꯈꯪꯉꯤꯅꯦ ꯑꯁ ꯃꯕꯨꯛ ꯃꯅꯥꯗ ꯑꯇ ꯂꯥꯎꯑꯣꯦ ꯑꯗꯨ ꯅꯠꯇ꯭ꯔꯣ ꯀ ꯀ ꯀꯩ ꯐꯤ꯭ꯂꯂꯝ ꯂ
ꯊꯝꯃꯣꯏ ꯑꯅꯤꯌꯦꯌꯦ ꯂꯥꯛꯑꯦꯅ ꯌꯦꯡꯉꯅꯤ ꯍꯣꯔꯦꯟꯗꯩꯗꯤ ꯋꯥꯔꯜ ꯀꯞ ꯍꯧꯔꯅꯤꯅꯦ
ꯌꯦꯡꯗꯔ
ꯌꯦꯡꯅꯦ
ꯑꯍ ꯉꯔꯤꯌꯦ ꯑꯗꯨꯒꯤ ꯊꯕꯛꯇꯨ ꯃꯥꯏ ꯉꯝꯃꯣꯏ
ꯄꯨꯡ ꯕꯥꯔꯣ ꯃꯈꯥꯏꯗ
ꯌꯥꯔꯦ ꯑꯩ ꯋꯥꯔꯜ ꯀꯞ ꯌꯦꯡꯗꯣꯏ ꯁꯔꯨꯛꯇꯦ ꯑꯩ ꯆꯨꯝꯖꯔꯒꯦ
ꯏꯁ ꯍꯣꯔꯦꯟ ꯄꯨꯡ ꯕꯥꯔꯣ ꯃꯈꯥꯏ ꯍꯌꯦꯡ ꯍꯥꯏꯇꯥꯔꯦ
ꯍꯣꯔꯦꯟ ꯍꯌꯦꯡ ꯄꯨꯡ ꯕꯥꯔꯣ ꯃꯈꯥꯏ ꯑꯦ ꯍꯥꯎꯔꯦꯟ ꯃꯣꯏ ꯇꯤꯚꯤꯗ ꯅꯪꯁꯨ ꯌꯦꯡꯅꯤꯡꯉꯦ ꯂꯧꯕ ꯂꯥꯛꯑꯣ
ꯍ ꯚꯗꯤꯑꯣ ꯀꯣꯜ ꯇꯧꯔꯛꯑ ꯏꯁꯀ꯭ꯔꯤꯟ ꯁꯤꯦꯔ ꯇꯧꯔꯛꯑꯒꯦ ꯇꯤꯚꯗꯣ
ꯍꯣꯏ ꯄꯕꯤꯗꯀꯣ ꯏꯁꯀ꯭ꯔꯤꯟ ꯁꯤꯦꯌꯥꯔ ꯇꯧꯔꯛꯀꯦ ꯑꯩꯗꯤꯤꯕꯤꯗꯩ ꯌꯥꯏ ꯌꯥꯔ ꯑꯗꯨꯃꯥꯏꯅ ꯇꯧꯔꯒ ꯑꯩꯈꯣꯏꯁꯨ ꯌꯦꯡꯕ ꯌꯥꯒꯦ
ꯂꯗꯤ ꯎꯒꯥꯏꯅꯤ ꯉꯁꯤ
ꯑꯁ ꯕꯣꯔꯒꯨꯝꯕ ꯌꯦꯡꯕꯁꯦ ꯑꯩ ꯀꯌꯥ ꯍꯩꯇꯦꯅꯦ
ꯑꯥꯕꯨꯨ ꯀꯅꯥꯏꯗꯣ
ꯀꯌꯥ ꯌꯦꯡꯒꯅꯤ ꯆꯥꯛꯈꯤꯦꯡꯗ꯭ꯔꯣ
ꯆꯥꯛ ꯊꯦꯡꯉꯦ ꯑꯩꯈꯣꯏꯗꯤ
ꯀꯌꯥ ꯁꯥ ꯑꯗꯨꯅ ꯀꯍꯅꯣ
ꯀꯥꯏ ꯌꯥ
ꯃꯤꯒꯤꯗꯤ ꯅꯨꯡꯊꯤꯟꯗꯣ ꯑꯣꯏꯔꯝꯅꯤ ꯍꯥꯏꯕ ꯃꯤꯅꯨꯡ ꯅ ꯀꯣꯏꯅꯅꯨꯡꯗꯥ
ꯃꯥꯅꯦ ꯎꯝ
ꯐꯥꯏ ꯐꯔꯗꯗ
ꯑꯃꯨꯛ ꯂꯩꯗꯧ ꯍꯥꯏꯕ ꯇꯤꯕꯤꯁꯦ
ꯁ ꯀꯥ
ꯊꯥꯖꯟꯗꯣꯏꯅꯤ ꯌꯥꯁꯨ ꯉꯥꯡꯉꯦ
ꯃꯌꯥꯝꯂꯤ ꯋꯥꯔꯤ ꯋꯥꯔꯤ ꯈꯔꯜꯂꯤ ꯔꯈꯣꯂ ꯇꯅ ꯇ ꯍꯅ ꯇꯥꯕꯣ ꯍꯜꯂꯣ ꯏꯃꯥꯟꯕꯤ ꯄꯤꯁꯥ
ꯑꯥꯏ ꯇꯥ ꯃꯥꯏꯃꯨꯀꯤꯕꯩꯅꯤ
ꯉꯁꯥꯏꯗꯤ ꯍꯩꯅꯧꯁꯤꯡꯒꯤꯗ ꯈꯦꯠꯂꯖꯥꯏ ꯌꯥꯝꯌꯥꯝꯃꯉꯔ ꯈꯪꯕ꯭ꯔꯥ ꯃꯔꯣꯗꯤꯦ ꯇ ꯈꯦꯇ ꯂ ꯂꯩ ꯑꯗꯨ ꯀꯖꯥ ꯍꯩꯅꯧ ꯣꯔꯣ ꯑꯦ ꯑꯦ ꯀꯤꯍꯣꯝ ꯄꯣꯔꯛꯑꯣ ꯀꯣ ꯀꯤꯍꯣꯝ ꯀꯥꯎꯅ ꯀꯤꯍꯣꯝꯗ ꯌꯦꯟꯁꯨ ꯄꯣꯔꯛꯑꯣꯌꯦ ꯑꯩꯅ ꯍꯥꯟ ꯅ
ꯍꯩꯅꯧꯗꯨꯗꯤ ꯈꯪꯗꯦ ꯑꯗꯨꯒ ꯍꯣꯏ ꯀꯤꯍꯣꯝꯗꯣꯖꯤꯦ ꯂꯥꯛꯄꯗ ꯂꯩ ꯄꯌꯥꯅꯤ
ꯁꯤꯁꯤꯡ ꯆꯅ ꯈꯦꯂ ꯆꯥꯗꯦꯕ
ꯍꯥꯏꯥꯏꯅꯧꯗ꯭ꯔꯣ ꯁꯤꯗ ꯁꯪꯉꯤꯀꯥꯟꯗ ꯍꯥꯎꯋꯦ ꯍꯩꯅꯧꯗꯣ ꯑꯝꯇ ꯍꯧꯧꯗꯦꯕ ꯑꯃ ꯑꯧ ꯑꯧ ꯂꯥꯎꯕ ꯌꯥꯎꯗꯕꯅꯤꯗꯣ
ꯍꯣꯏ ꯖꯧ ꯖꯧ ꯂꯥꯎꯃꯤꯅꯦ ꯑꯗꯨꯝ ꯄꯨꯣꯔꯛꯑꯟꯁꯤꯔ
ꯅꯦ ꯉꯅꯤꯁ ꯊ ꯋꯥꯔꯤ
ꯃꯥꯥꯟꯕꯤꯖꯧꯖꯧ ꯑꯣꯏꯒꯦꯔꯥ ꯑꯃ ꯑꯣꯏꯒꯦꯔꯥ ꯄꯣꯔꯛꯑꯣ ꯌꯥꯔ ꯍꯥꯏꯅ ꯑꯣꯏꯔꯗꯤ
ꯍꯥꯎꯔꯣꯏꯗ ꯅꯣꯏꯕ ꯑꯩꯆꯥ ꯄꯔꯣꯑꯣ
ꯅꯍꯥꯟꯗꯩ ꯆꯥꯔꯤꯁꯦ ꯍꯩꯅꯧ ꯀꯩꯅꯣ ꯑꯝꯇ ꯈꯪꯗꯒꯩꯅꯤ ꯆꯥꯔꯤꯁꯦ ꯑꯩꯈꯣꯏ ꯅꯍꯥꯟ ꯂꯝꯕꯤꯗ ꯆꯠꯄꯗꯕꯨ ꯍꯦꯛꯂꯛꯑꯒ ꯄꯣꯔꯛꯏꯅꯤ ꯏꯕꯦꯝꯃ
ꯊ
ꯀ ꯄꯥꯏꯗ ꯑꯩꯥꯏꯅꯣꯕꯨꯔꯗꯤꯦꯦ
ꯀꯤꯍꯣꯝꯅ ꯊꯨꯝꯃꯦ ꯍꯧꯖꯤꯛ ꯌꯥꯝꯅ ꯅꯥ ꯀꯊ
ꯀꯉ ꯋꯥꯅꯤ
ꯑꯕꯨꯨ ꯀ ꯀꯥꯔꯦꯟ ꯇꯧꯅꯣ ꯁꯤ ꯆꯨꯝ ꯅ ꯀꯣꯜ ꯅꯠꯇꯦ ꯏꯗ ꯑꯩꯅ ꯎꯕ꯭ꯔꯣ ꯀ ꯎꯕ꯭ꯔꯣ ꯏ ꯇꯣꯅꯠꯇ
ꯀꯥꯥꯟꯖꯦ ꯀꯝ ꯀꯥꯟꯗ ꯅ ꯃꯒꯦ
ꯅꯣꯏ ꯑꯇꯣꯞꯄ ꯃꯈꯣꯜꯗ ꯇꯥꯍꯟꯕ ꯌꯥꯕ ꯀꯣ ꯅꯠꯇꯦꯕꯅꯦ ꯐꯥꯈꯤꯕꯅ ꯍꯥꯏꯇꯥꯔꯦ ꯑꯗꯨꯒꯨꯝꯕ ꯃꯤꯑꯣꯏꯁꯤꯗꯕꯨ ꯎꯗ ꯇꯣꯀ ꯇꯤ
ꯇꯥꯕ꯭ꯔꯣ
ꯇꯥꯏ ꯇꯥꯏ
ꯀꯥꯡꯁꯦ ꯀꯔꯝ ꯀꯥꯟꯗꯅꯣ ꯈꯪꯕ꯭ꯔꯥ
ꯈꯪꯗꯦ ꯖꯨꯂꯥꯏꯗꯗꯤ ꯑꯣꯏꯕꯅꯤ
ꯀꯥꯟ ꯆ ꯁꯍꯤꯁꯨꯅꯥ
ꯀꯥꯏ ꯆ ꯇꯧꯕ ꯑꯣ ꯀꯣꯅꯨꯡꯒꯤ ꯀꯥꯡ ꯆꯤꯡꯕ ꯀꯥꯟꯗꯣ ꯃꯤꯗꯤ ꯐꯖꯅ ꯆꯤꯟꯕꯅꯦ ꯄꯤꯛꯀ ꯄꯤꯅꯦꯁꯟꯕꯤꯔꯝꯒꯅꯤ ꯏꯕꯦꯝꯕ
ꯍꯣꯏ ꯅꯦꯠꯁꯟꯕꯤꯔꯝꯅꯤ ꯑꯂꯦꯝꯦꯝꯄꯨ
ꯑꯟꯁꯨ ꯍꯥꯏꯕ ꯅꯠꯇꯦꯀꯣ ꯅꯪ ꯍꯥꯏꯕꯅꯤ ꯒꯣꯏꯦ
ꯍꯅꯗ ꯅꯪꯒꯥꯜꯅꯠꯇ ꯍꯥꯏꯔꯅꯤ ꯆꯪ ꯀ ꯍ
ꯃꯤ ꯌꯥꯝ ꯆꯤꯟ ꯆꯤꯟꯕꯅꯦ ꯀꯣꯅꯨꯡꯒꯤ ꯀꯆꯤꯡ
ꯍꯥꯏꯦ ꯍꯥꯏꯂꯦ ꯉꯥꯡꯕꯨꯗꯤ ꯁꯦꯔ ꯑꯗꯨ ꯂꯑꯅꯤ
ꯌꯥꯁ ꯆꯠꯕꯤꯗꯔꯣ
ꯆ ꯑꯗꯨꯗꯤꯏꯅꯦ
ꯆꯠꯅꯔꯝ ꯀꯅꯥꯝ
ꯨꯗꯤ ꯃꯥꯥꯏ ꯈ ꯅ ꯈꯂꯤ ꯐꯤꯤꯁ ꯃꯥꯏꯖꯗꯅꯤ ꯁꯤꯠ ꯄꯣꯒꯝ ꯊꯣꯛꯗꯗꯅꯤ ꯎ ꯑꯩ ꯄꯨꯟꯁꯤ ꯀꯥ ꯌꯥꯎ ꯆꯗ꯭ꯔꯤꯕꯣ
ꯍꯣꯏ ꯊꯥꯏꯅ ꯑꯩꯅ ꯑꯉꯥꯡꯀ ꯑꫭꯏꯀꯟꯗ ꯆꯤꯡꯉꯝꯃꯦ ꯑꯗꯣ ꯍꯧꯖꯤꯛ ꯆꯤꯡꯈꯤꯗ꯭ꯔꯦ
ꯁꯣꯔꯣꯛꯇꯒ ꯊꯤꯡꯉꯛꯄꯗꯕꯨꯗꯤ ꯌꯦꯡꯉꯦ ꯑꯗꫭ ꯑꯃꯨꯛ ꯐꯧ ꯌꯧꯖꯗ꯭ꯔꯤ ꯍꯥꯏꯕ
ꯊꯥꯏꯅꯉꯥꯏ ꯀꯥꯏꯅ ꯆꯤꯡꯉꯝꯃꯦ ꯑꯗꯣ ꯍꯧꯖꯤꯛꯀꯥꯟꯗꯤ ꯆꯤꯡꯒꯤꯗ꯭ꯔꯦꯗ ꯑꯈꫭꯏ ꯁꯥꯏ ꯕꯥꯃꯣꯟꯒ ꯀꯥꯡ ꯑꯝꯇ
ꯀꯩꯒꯤꯅꯣ ꯇꯣꯛꯈ꯭ꯔꯤꯁꯦ
ꯄꯩꯁꯥ ꯄꯥꯏꯗ꯭ꯔꯕꯣ ꯀꯩꯅꯣ
ꯑꯈꯣꯏꯗꯥꯏ ꯆꯤꯡꯉꯝꯄꯦ ꯇꯣꯛꯈ꯭ꯔꯦ
ꯃꯩꯇꯩꯩꯅꯖꯨ ꯑꯅꯝꯕ ꯂꫭꯏ ꯑꫭꯟꯅꯔꯦ ꯑꯗꯨ
ꯑꯗꯨꯏ ꯕꯥꯃꯣꯟꯖꯩ ꯄꯩꯁꯥꯗꯤ ꯄꯥꯏꯅꯕꯅꯦ ꯑꯌꯥꯝꯕꯅ ꯑꯩꯅ ꯈꯪꯕꯗ
ꯑꯈꫭꯏꯁꯥꯏ ꯕꯃꫭꯜꯗꯤ ꯂꯣꯏ ꯂꯥꯛꯔꯦ
ꯀꯃꯥꯏ ꯇꯧꯏꯅꫭ ꯈꯪꯗꯩ
ꯅꯪ ꯑꯩꯒ ꯀꯣꯜ ꯋꯥꯔꯤ ꯁꯥꯟꯅꯕ ꯀꯌꯥ ꯌꯥꯔꯤ
ꯈꯪꯗꯦ ꯑꯩ ꯑꯗꯨꯒꯨꯝꯕ ꯑꯝꯇ ꯌꯦꯡꯕ ꯍꯥꯏꯇꯦ ꯑꯩꯒꯤꯕꯨ ꯄꯨꯡꯇꯧ ꯇꯧꯖꯕꯁꯤ ꯃꯉꯥꯏꯔꯦ
ꯑꯗꯨ ꯑꯦ ꯀꯣꯜ ꯃꯁꯤꯡꯗꯨꯗꯤ ꯈꯪꯍꯧꯒꯗꯕꯅꯦ
ꯈꯪꯍꯧꯗ꯭ꯔꯦ ꯑꯗꯨ ꯀꯃꯥꯏꯅ ꯇꯧꯗꯣꯏꯕ
ꯉꯔꯥꯡ ꯅꯨꯡꯗꯥꯡ ꯑꯍꯨꯝ ꯑꯃ ꯍꯧꯖꯤꯛ ꯑꯃ ꯑꯃꯈꯛꯇ ꯉꯥꯏꯔꯝꯃꯅꯤ ꯉꯥꯏꯗ꯭ꯔꯤꯕ
ꯉꯔꯝꯗꯧ ꯃꯥꯜꯂꯦ ꯑꯗꯣ ꯅꯪꯒꯤ ꯀꯣꯟ ꯃꯁꯤꯡ ꯁꯨꯕꯤ ꯇꯥꯔꯗꯤ ꯑꯃꯨꯛ ꯇꯧꯕꯗ ꯌꯥꯔꯝꯃꯣꯏꯌꯦ ꯀꯩꯁꯨ
ꯑꯩ ꯑꯩꯒꯤ ꯁꯨꯔꯁꯨ ꯅꯪ ꯇꯧꯕꯗꯤ ꯌꯥꯏꯌꯦ ꯀꯣꯜ ꯃꯉꯥ ꯃꯉꯥꯅꯦꯕ ꯃꯤ ꯑꯃꯗ ꯇꯧꯗꯣꯏꯗꯣ
ꯑꯥ ꯑꯗꯣ ꯑꯩꯅ ꯍꯥꯏꯁꯤꯅꯦ
ꯑꯥ
ꯃꯉꯥꯁꯦ ꯅꯪꯉꯣꯟꯗ ꯑꯩꯅ ꯇꯧꯗ꯭ꯔꯤꯕꯁꯤ ꯁꯨ ꯇꯥꯔꯦ ꯁꯨꯔꯦ ꯈꯜꯂꯁꯦ ꯑꯗꯣ ꯇꯔꯨꯛ ꯁꯨꯖꯤꯟꯕꯗꯤ ꯌꯥꯔꯝꯃꯣꯏꯕ ꯀꯩꯁꯨ ꯇꯧꯕ ꯆꯠꯂꯝ ꯌꯥꯔꯝꯃꯔꯣꯏꯕ ꯇꯧꯕꯗ
ꯑꯩꯗꯤ ꯑꯗꯨ ꯌꯥꯕ꯭ꯔꯥ ꯌꯥꯗꯕ ꯐꯪꯗꯦꯅꯤ
ꯑꯗꯣ ꯅꯪꯒꯤꯗꯤ ꯊꯥꯔꯇꯤ ꯇꯧꯅ ꯊꯣꯛꯑꯦ ꯍꯥꯏꯗ꯭ꯔꯣ
ꯎꯝ
ꯗ ꯑꯗꯨꯁꯨ ꯑꯗꯨ ꯀꯥꯏꯗ ꯌꯦꯡꯒꯦ ꯑꯗꯨꯁꯨ ꯈꯪꯗꯦꯕ ꯑꯩꯗꯤ
ꯑꯍꯥꯝꯕ ꯍꯧꯔꯛꯄꯗ ꯑꯗꯨꯝ ꯃꯤꯁꯀꯤꯁꯨ ꯑꯍꯥꯝꯕ ꯍꯧꯔꯛꯄꯗꯗꯤ ꯃꯥꯗꯣ ꯇ꯭ꯋꯦꯟꯇꯤ ꯈꯛꯇꯪ ꯍꯥꯏꯌꯦ ꯍꯥꯏꯕꯅꯦ ꯑꯗꯨꯒ ꯇꯥꯛꯁꯇꯣ ꯁꯨꯝ ꯃꯊꯪ ꯃꯊꯪ ꯀ꯭ꯔꯣꯁ ꯇꯧꯔꯀꯥꯟꯗ ꯑꯗꯨꯝ ꯃꯊꯪ ꯃꯊꯪ ꯂꯥꯛꯑꯦꯅ ꯍꯥꯏꯕꯅꯦ ꯑꯗꯨꯝ ꯊꯥꯔꯇꯤ ꯁꯨꯅꯕ
ꯑꯣ ꯃꯤ ꯑꯣ ꯅꯪꯒꯤꯅ ꯍꯧꯕꯒ ꯊꯣꯛꯏꯗꯅ ꯑꯗꯨꯗꯣ
ꯎꯝ ꯎꯝ ꯅꯪꯒꯤꯁꯨ ꯑꯗꯨꯃꯥꯏ ꯑꫭꯏꯔꯝꯅꯤ
ꯎꯝ ꯀꯌꯥꯝ ꯆꯦꯛ ꯇꯧꯈ꯭ꯔꯒꯦ ꯅꯪꯒꯤ
ꯀꫭꯜ ꯋꯥꯔꯤ ꯁꯥꯟꯅ ꯃꯃꯥꯡꯗ ꯁꯃꯤꯠ ꯇꯧꯈꯤꯕꯗꯣ ꯑꯗꯨꯗꯩ ꯇꯧꯗ꯭ꯔꯤꯌꯦ ꯇꯔꯥ ꯇꯧꯈꯤꯕꯗꯨꯗꯒꯤ ꯑꯗꯨ ꯃꯇꯨꯡ ꯀꯣ ꯁꯨꯗ꯭ꯔꯦ ꯑꯩ ꯃꯉꯥꯐꯧ ꯁꯨꯗ꯭ꯔꯦꯗꯩ
ꯎꯝ ꯃꯉꯥ ꯃꯉꯥ ꯁꯨꯔꯀꯟ ꯇꯧꯌꯥꯗꫭꯏ ꯑꫭꯏꯔꯝꯅꯤ ꯑꯗꯨꯗꯤ ꯑꯩꯁꯨ ꯁꯨꯃꯥꯏꯅ ꯌꯦꯠꯄꯤꯅꯕ ꯂꯩꯇ꯭ꯔꯤꯀꯥꯟꯗ ꯐꯠꯂꯥꯎꯅ ꯂꯣꯏꯁꯟꯍꯧꯅꯤꯡꯉꯦꯕ
ꯃꯔꯨꯞ ꯀꯣꯜ ꯋꯥꯔꯤ ꯁꯥꯟꯅꯅꯕꯗꯣ ꯂꯩꯇꯦ ꯍꯥꯏꯕ ꯍꯧꯖꯤꯛ
ꯑꯗꯨꯅ ꯐꯠꯐꯠ ꯂꯣꯏꯁꯤꯜꯍꯧꯗ꯭ꯔꯗꯤ ꯐꯔꯛ ꯌꯥꯝ ꯇꯥꯏꯕ
ꯅꯪ ꯍꯧꯖꯤꯛ ꯑꯩꯒ ꯃꯉꯥ ꯁꯨꯖꯟꯈ꯭ꯔꯣ ꯑꯇꯣꯞꯄ ꯀꯅꯥꯒ ꯁꯥꯟꯅꯗꯣꯔꯤꯒꯦ
ꯅꯪ ꯁꯥꯟꯅꯔꯒꯦ ꯁꯤꯜꯄꯥ ꯁꯥꯟꯅꯔꯒꯦ ꯃꯤꯁ ꯁꯥꯟꯅꯔꯒꯦ ꯚꯥꯂꯦꯁꯣꯔ ꯁꯥꯟꯅꯔꯒꯦ
ꯕꯥꯂꯦꯁꯣꯔꯤ ꯌꯥꯔꯕꯣ
ꯌꯥꯕꯅꯦ ꯑꯗꯨꯗꯤꯅꯦ ꯑꯩꯒ ꯃꯤꯁꯀ ꯁꯅꯩ ꯅꯪ ꯕꯥꯂꯦꯁꯣꯔꯤ ꯒ ꯁꯥꯅꯒꯦ ꯁꯥꯟꯅꯔꯣ ꯅꯪ ꯕꯥꯂꯦꯁꯣꯔꯤꯅ ꯐꯣꯟ ꯇꯧꯋꯦꯌꯦ ꯁꯨꯡꯄꯥꯏ ꯄꯥꯏꯔꯛꯇꯦ
ꯚꯥꯂꯦꯁꯣꯔꯤ ꯑꯩꯉꯣꯟꯗ ꯐꯣꯟ ꯇꯧꯔꯛꯄ꯭ꯔꯅꯦ
ꯇꯧꯋꯦ ꯍꯥꯏꯌꯦ ꯉꯁꯥꯏ ꯁꯤ ꯂꯥꯛꯑꯝꯕꯗ
ꯑꯣ ꯑꯗꯨꯗꯤ ꯑꯩ ꯚꯥꯂꯦꯁꯣꯔꯤꯒ ꯑꯃꯨꯛ ꯁꯥꯅꯒꯦ
ꯑꯩ ꯉꯁꯥꯏ ꯅꯉꯣꯟꯗ ꯑꯍꯥꯟꯕ ꯀꯣꯜ ꯇꯧꯔꯛꯑꯝꯕꯩꯗꯣ
ꯎꯝ
ꯑꯗꯨꯗ ꯚꯥꯂꯦꯁꯣꯔꯤ ꯂꯩꯌꯦꯕ ꯑꯪꯁꯨ ꯃꯅꯥꯛꯇ ꯀꯩꯅꯣꯃ ꯔꯤꯄꯣꯔꯠ ꯏꯕꯩ ꯍꯪꯕ ꯂꯥꯛꯄ ꯑꯗꯨꯗ ꯅꯪ ꯆꯠꯈꯤꯕ ꯈꯣꯠꯈꯤꯕ ꯁꯨ ꯁꯨꯝ ꯍꯪꯍꯜꯂꯣ ꯑꯗꯨꯒ ꯄꯤꯌꯥꯗꯣ ꯑꯩꯅ ꯀꯣꯜ ꯇꯧꯕꯅꯦ ꯁꯨꯡꯄꯥꯏ ꯄꯥꯏꯔꯛꯇꯦ ꯅ ꯍꯥꯏꯔꯛꯑꯦꯕ ꯃꯥꯅ
ꯑꯩꯉꯣꯟꯗ ꯚꯥꯂꯦꯁꯣꯔꯤ ꯃꯤꯁ ꯀꯣꯜ ꯑꯃꯇ ꯂꯥꯛꯇꯦ ꯌꯦꯡꯉꯣ ꯌꯦꯡꯉꯣ ꯑꯩ ꯊꯥꯔꯛꯀꯦ
ꯑꯗꯨ ꯀꯩꯅꯣ ꯃꯥ ꯇꯧꯋꯦ ꯍꯥꯏꯁꯤꯅ ꯋꯥꯆꯞꯇ ꯋꯥꯠꯁꯑꯦꯞꯇ
ꯑꯣ ꯋꯥꯆꯞꯇꯔꯣ ꯋꯥꯠꯁꯑꯦꯞꯗꯤ ꯆꯪꯗꯦ
ꯈꯪꯗꯦ ꯃꯥꯗꯤ ꯑꯃꯇꯪ ꯁꯥꯟꯅꯗ ꯉꯥꯏꯔꯤꯌꯦꯌꯦ
ꯑꯥ
ꯑ ꯊꯥꯖꯗꯔ꯭ꯤꯔꯥ ꯀꯩꯅꯣꯃꯗꯤ ꯐꯦꯡꯉ ꯉꯥꯏꯔ ꯂꯩꯔꯤ ꯃꯥ ꯍꯧꯖꯤꯛ ꯀꯟꯅ ꯐꯤꯞꯇꯤꯟꯗ ꯂꯣꯏꯗꯣꯏꯅꯦꯕ ꯐꯠ ꯐꯠ ꯁꯥꯟꯅꯊꯣꯛꯑꯣ ꯍꯥꯏꯁꯤꯅꯦ
ꯑꯣ ꯍꯣꯏ ꯃꯥꯒ ꯑꯃꯨꯛ ꯁꯥꯟꯅ ꯌꯥꯔꯦ ꯑꯗꯨꯗꯤ
ꯎꯝ
ꯃꯣꯏ ꯀꯥꯒꯤ ꯃꯥ ꯃꯇꯣꯝꯗꯔꯣ ꯌꯥꯏꯖꯦ
ꯏꯆꯦ ꯍꯣꯏ ꯂꯣꯏ ꯌꯥꯔꯝꯅꯤ ꯑꯝꯇ ꯇꯧꯅꯒ
ꯑꯦ ꯇꯧꯒꯦ ꯂꯩꯇꯒꯩ
ꯂꯩꯊꯣꯛꯑꯦ ꯑꯦꯛꯖꯥꯝꯁꯨ ꯂꯣꯏꯔꯦ ꯑꯗꯨꯝ ꯁꯥꯟꯅꯕ ꯌꯥꯏꯅ
ꯍꯣꯏ
ꯁꯤ ꯂꯣꯏꯔꯒ ꯑꯩꯅ ꯅꯣꯗꯣ ꯑꯅꯤꯔꯛ ꯇꯧ ꯑꯃꯨꯔꯛ ꯈꯛꯇꯪ ꯉꯥꯏꯔꯕ ꯑꯗꯨꯗꯤ
ꯑꯥ ꯑꯃ
ꯉꯔꯥꯡ ꯗꯣ ꯉꯔꯥꯡ ꯏꯕꯥꯅꯤ ꯑꯍꯨꯝ ꯁꯥꯟꯅꯒꯔ꯭
ꯍꯣꯏ
ꯑꯩꯅ ꯉꯔꯥꯡ ꯅꯉꯣꯟꯗ ꯑꯍꯨꯝꯂꯛ ꯇꯧꯔꯛꯄ꯭ꯔꯥ
ꯑꯍꯨꯝ ꯃꯥꯜꯂꯦ ꯇꯧꯏꯗꯣ ꯅꯨꯡꯗꯥꯡꯗ ꯑꯗꯨꯒ ꯅꯍꯥꯟ ꯑꯃ ꯑꯗꯨ ꯆꯠꯇ꯭ꯔꯤꯀꯥꯟꯗ ꯑꯃ ꯁꯥꯟꯅꯈꯤꯕꯗꯣ
ꯑꯩ ꯑꯩꯅ ꯇꯧꯔꯒ
ꯇꯥꯟꯅꯈꯤꯗ ꯑꯕꯗꯨꯜ ꯈꯕꯥꯔꯅꯦ
ꯎꯝ ꯎꯝ ꯎꯝ ꯃꯤꯅꯤꯁꯀꯥ ꯍꯥꯏ ꯇꯅ ꯇꯕ ꯑꯇ ꯌꯥꯎꯗ ꯦ ꯃꯤꯁꯅ ꯇꯧꯔꯛꯄꯗꯅꯦ ꯑꯩꯒꯤ ꯃꯤꯁꯀꯤ ꯑꯃ ꯃꯥꯡꯉꯝꯗꯣꯏꯁꯦ ꯑꯩꯅ ꯇꯧꯕꯗꯗꯤ ꯍꯖꯅ ꯑꯗꯨ ꯀꯇ
ꯎꯝ
ꯀꯁꯦ ꯆꯗꯔ ꯀ ꯍꯥꯏ ꯃꯣꯏꯅꯕ ꯎꯝ ꯆꯃ ꯋꯥ ꯎ
ꯑ ꯅꯪ ꯀꯥꯎꯅꯤ ꯂꯤꯞꯇꯣ
ꯑꯩ ꯀꯥꯎꯔꯣ ꯀꯥꯎꯔꯣ ꯏꯒꯦ ꯁꯣꯏꯗꯅꯃꯛꯀꯤ ꯑꯗꯨꯒ ꯊꯝꯃꯣ
ꯎꯝ ꯊꯉꯥꯏ
ꯊ